ꯍꯥꯏ꯭ꯁ ꯅꯨꯡꯉꯥꯏꯔꯤ
ꯕ꯭ꯔꯥꯗꯛ ꯀꯔꯤ ꯀꯔꯤ ꯇꯧꯔ ꯂꯦꯟꯕꯤꯔꯤꯒꯦ ꯍꯧꯖꯤꯛꯁꯤꯕꯣ ꯕ꯭ꯔꯥꯗꯔ
ꯇꯨꯝꯃ ꯇꯨꯝꯃ ꯂꯩꯔꯤꯌꯦ ꯍꯧꯖꯤꯛꯀꯥꯟꯖꯦ
ꯇꯨꯝꯃꯒꯗ ꯂꯩꯔꯕ꯭ꯔꯅꯦ ꯃꯥꯏ ꯐ꯭ꯔꯦꯟ
ꯇꯨꯝꯃ ꯂꯩꯇ꯭ꯔꯥꯗꯤ ꯀꯩꯗꯧꯅꯤ
ꯃꯥꯇꯝꯅꯥ ꯀꯅꯥꯕꯨꯁꯨ ꯉꯥꯏꯗꯦ ꯕ꯭ꯔꯥꯗꯔ ꯇꯨꯝꯗꯨꯅ ꯂꯩꯔꯅꯨ ꯃꯥꯏ ꯐ꯭ꯔꯦꯟ
ꯍꯍꯥ ꯎꯄꯥꯏ ꯂꯩꯇꯦ ꯇꯨꯝꯗ꯭ꯔꯗꯤ ꯊꯕꯛ ꯂꯩꯇꯦ
ꯊꯥꯕꯛ ꯂꯩꯇꯦꯕ ꯄꯣꯠꯁꯦ ꯍꯦꯛꯇ
ꯊꯕꯛ ꯀꯩꯝ ꯂꯩꯇꯦ ꯀꯔꯤ ꯇꯧꯗꯣꯏꯅꯣ ꯍꯧꯖꯤꯛ ꯒ꯭ꯌꯥꯟ ꯇꯥꯗꯦ
ꯇꯧꯕꯝ ꯈꯪꯗꯦ ꯗꯨꯅꯤꯅꯦ ꯕ꯭ꯔꯗꯔ
ꯍꯤꯡꯕꯒꯤ ꯑꯥꯔꯊꯕꯨ ꯂꯩꯔꯤꯗꯥꯔꯥ
ꯑꯩꯒꯤ ꯄꯨꯟꯁꯤ ꯀꯔꯤꯅꯣ ꯍꯨꯝꯂꯛꯂꯕ ꯃꯇꯝꯗꯥ ꯕ꯭ꯔꯥꯗꯔ ꯍꯧꯖꯤꯛꯀꯥꯟꯖꯦ ꯒꯦꯝꯒ ꯑꯝ ꯁꯤꯟꯅꯗ꯭ꯔꯕꯣ
ꯒꯦꯝꯖꯦ ꯃꯔꯛ ꯃꯔꯛꯇ ꯁꯥꯟꯅꯩ ꯍꯥꯏꯇꯥꯔꯦ ꯁꯝ ꯊꯕꯛ ꯇꯨꯝꯕ ꯋꯥꯔꯀꯥꯟꯗ ꯁꯥꯟꯅꯩ ꯍꯥꯏꯇꯥꯔꯦ
ꯉꯥꯛ ꯉꯥꯛ ꯁꯅꯩꯍꯥꯏꯕ
ꯎꯨꯝ ꯇꯨꯝꯃꯒ ꯑꯅꯤ ꯑꯗꯨꯒ ꯍꯧꯒꯠꯂꯒ ꯑꯣ ꯇꯨꯝꯕ ꯋꯥꯔꯕ ꯃꯇꯝꯗ ꯍꯧꯒꯠꯂꯛꯏ ꯑꯗꯨꯀꯥꯟꯗ ꯁꯥꯟꯅꯕ ꯎꯝ ꯒꯦꯝ ꯑꯃꯥꯃꯨꯛ ꯁꯥꯟꯅꯕ ꯗꯨ ꯒꯦꯝ ꯁꯥꯟꯅ ꯋꯥꯔꯀꯥꯟꯗ ꯑꯃꯨꯛ ꯇꯨꯝꯕ ꯑꯗꯨꯅꯤ ꯇꯧꯔꯤꯁꯤ ꯍꯧꯖꯤꯛ
ꯍꯥꯏꯗꯤ ꯑꯃꯨꯛ ꯇꯨꯝꯕ ꯑꯃꯨꯛ ꯋꯥ ꯇꯧ ꯂꯩꯔꯅ ꯃꯗꯤ ꯍꯥꯏꯒꯟꯗꯦ
ꯑꯥ ꯑꯃꯨꯛ ꯆꯥ ꯑꯃꯨꯛ ꯇꯨꯝ ꯒꯦꯝ ꯑꯃꯨꯛ ꯁꯥꯟꯅ ꯑꯗꯨꯅꯤ ꯇꯧꯔꯥ ꯂꯩꯔꯤꯁ ꯑꯇꯣꯞꯄ ꯊꯕꯛ ꯂꯩꯇꯦ ꯅꯪꯗꯤ ꯀꯔꯤ ꯀꯔꯤ ꯇꯧꯔꯤꯕ
ꯀꯔꯝ ꯀꯔꯝ ꯇꯧꯔꯤꯒꯦ ꯍꯒꯤ ꯃꯂꯦꯔꯤꯌꯥ ꯑꯗꯨ ꯐꯗ
ꯏꯕꯨ ꯀꯔꯤ ꯀꯔꯤ ꯇꯧꯔꯤꯉꯦ
ꯑꯩꯔꯣ
ꯎꯝ
ꯅꯪꯗꯦꯗ ꯇꯧꯔꯣꯏꯖꯕꯗ ꯀꯩ ꯍꯥꯏꯗꯣꯏꯅꯣ ꯃꯐꯝ ꯈꯪꯗ꯭ꯔꯦ
ꯍꯥꯏꯐꯝ ꯈꯪꯗꯕ ꯃꯇꯥꯡꯗ ꯌꯧꯔꯛꯑꯕ꯭ꯔꯥ
ꯇꯖꯥ ꯌꯥꯝꯅ ꯋꯥꯕ ꯇꯥꯟꯖꯥ ꯑꯗꯨ ꯑꯣꯏꯔꯦꯕꯗ
ꯎꯝ ꯃꯇꯝ ꯑꯃ ꯂꯩꯕꯅꯦ ꯑꯗꯨ ꯌꯧꯔꯛꯑꯝꯕꯅꯦ ꯍꯥꯏꯐꯥꯎ ꯈꯪꯗꯕ ꯒ꯭ꯌꯥꯟ ꯇꯥꯗꯕ ꯀꯔꯤ ꯇꯧꯗꯣꯏꯅꯣꯅꯣ
ꯈꯪꯗ꯭ꯔꯦ ꯇꯧꯐꯝꯁꯨ ꯈꯪꯗ꯭ꯔꯦ ꯕ꯭ꯔꯗꯔ
ꯑꯗꯨ ꯑꯗꯨꯒꯤ ꯃꯇꯝꯗꯨꯅꯦ ꯈ꯭ꯋꯥꯏꯗꯒꯤ ꯕꯦꯔꯥ ꯀꯥꯔꯤꯁ ꯇꯧꯐꯝ ꯈꯪꯗꯕ ꯃꯇꯝꯗ ꯕꯔꯜ
ꯅꯒꯤ ꯌꯥꯝꯅ ꯋꯥꯔꯕ ꯇꯟꯖꯥꯗ ꯑꯣꯏꯔꯅꯦꯕꯗ
ꯑꯗꯨꯅꯦꯔ ꯍ ꯍꯥꯟꯅꯒꯤ ꯂꯩꯐꯝꯗꯨꯗ ꯑꯗꯨꯝ ꯂꯩꯔꯤꯕꯣ ꯅꯪ ꯁꯥꯦ
ꯑꯥ
ꯍꯥꯟꯅꯒꯤ ꯂꯩꯐꯝꯗꯨꯗ ꯑꯗꯨꯝ ꯂꯩꯔꯤꯕ꯭ꯔꯕ
ꯂꯩꯕꯗ
ꯀꯃꯥꯏ ꯀꯃꯥꯏꯅ ꯇꯧꯔꯤꯒꯦ ꯑꯗꯣ
ꯀꯗꯅꯤꯗ ꯀ ꯀꯔꯤ ꯀꯏ ꯇꯧꯔꯅꯤ
ꯑꯗꯨꯝ ꯂꯩꯔꯤꯑꯕ
ꯂꯩꯔꯤ ꯁ ꯂꯩꯔꯤ ꯍꯥꯏꯕ ꯌꯥꯏ
ꯎꯝ ꯑ
ꯑꯗꯨ꯭ꯔꯣ ꯍꯣꯏꯗꯤ ꯀꯥꯏ ꯀꯥꯏ ꯂꯩꯒ ꯁꯤꯕꯨꯣ
ꯌꯨꯝꯗ ꯂꯩꯒ
ꯌꯨꯝꯇ
ꯑ
ꯇ ꯀꯩ ꯀꯩ ꯈꯣꯅꯥ ꯈꯦꯔꯤ ꯅꯧꯧꯕꯣꯏꯗꯧꯣ
ꯀꯦꯝ ꯍꯣꯗꯦ ꯇꯨꯃ ꯂꯩꯦ
ꯇꯨꯝꯃꯒ ꯂꯩ ꯀꯗ ꯑꯣꯏꯔꯒꯗ꯭ꯔꯣ ꯕꯇꯔ ꯑꯩ ꯀꯩꯅꯣ ꯈꯔ ꯇꯧ ꯌꯥꯎ ꯇꯧꯁꯟꯁꯤꯗꯅ
ꯇꯧꯅꯉꯥꯏꯗꯨ ꯊꯤꯔꯤꯅꯤꯅꯦ ꯊꯤꯕꯗ ꯐꯪꯉꯛꯇ꯭ꯔ ꯇꯨꯝꯃ ꯂꯩꯕꯣ ꯑꯗꯨ ꯑꯗꯨꯅꯤ
ꯌꯥꯔꯒ ꯎꯕꯗ
ꯌꯥ ꯇꯦ ꯍꯧꯖꯤꯛꯀꯥꯟꯁꯤ ꯊꯕꯛ ꯑꯋꯥꯕ ꯁꯨꯕꯁꯨ ꯇꯜꯂꯤꯗꯣ ꯑ ꯑ
ꯅꯃꯣꯏ ꯇꯟꯕ ꯍꯕꯗ ꯆꯥꯛ ꯆꯥꯕꯕꯨ ꯑꯣꯏꯔꯦꯛꯇꯅꯤ ꯈꯜꯂꯛꯕꯅꯤꯅꯦ ꯏꯁꯥꯁꯦ
ꯑꯗꯨꯅꯦ ꯑꯍꯥꯎꯕꯗꯤ ꯆꯥꯅꯤꯡꯉꯤ ꯊꯋꯥ ꯋꯥꯋꯥꯕꯗꯤꯁꯨꯕ ꯆ ꯂꯩꯦ ꯑ ꯁꯝꯅ ꯍꯥꯏꯗ ꯃꯤꯔꯦꯝꯒ ꯑꯗꯨꯅꯤꯗ ꯑꯩꯈꯣꯏꯅ ꯑꯣꯏꯔꯤꯁꯦ
ꯑꯗꯔꯋꯥꯏ ꯑꯩꯒ ꯀꯣꯛꯀ ꯆꯞ ꯆ ꯃꯥꯟꯅꯤ ꯄꯨꯔꯅꯤꯗ
ꯑꯗꯨꯅꯦ
ꯂꯣꯏꯕꯗ ꯍꯣꯏ ꯍꯈꯣꯏꯒ ꯆꯞ ꯃꯥꯟꯅꯔꯤ ꯋꯥꯈꯜꯂꯣꯟꯒꯗꯤ
ꯃꯤꯉꯥꯏ ꯅꯨꯡꯉꯥꯏ ꯂꯩꯔꯝꯃꯦ ꯇꯃꯤꯟ ꯄꯪꯍꯩ ꯏꯃꯥꯏ ꯊꯣꯛꯄ ꯂꯩꯔ ꯇꯨꯡꯒꯤ ꯀꯔꯤꯝ ꯈꯟꯗꯕꯤꯗꯅꯣ ꯄꯥꯡꯒꯩ ꯂꯩꯕꯤꯁꯦ ꯁꯤ ꯌꯥꯝ ꯊꯤꯅ ꯅꯨꯡꯉꯥꯏ ꯂꯩꯔꯝꯃꯦ ꯋꯥꯈꯜꯗ ꯃꯌꯥꯝ ꯈꯟꯖꯤꯟꯕ ꯑꯣꯏꯕ ꯇꯥꯔꯒꯗꯤ ꯋꯥꯒꯗꯕ ꯈꯟꯖꯤꯟꯗ꯭ꯔꯅꯤꯅ ꯅꯨꯡꯉꯥꯏꯔꯦꯗꯗ ꯆꯂꯥꯏꯔꯦꯅ ꯐ ꯄꯥꯡꯒꯩ ꯂꯩꯔꯒ ꯑꯗꯨꯝ ꯈꯔꯠꯇꯨꯝ ꯈꯔ ꯆꯥ ꯇꯧꯔꯒ ꯃꯅꯨꯡꯉꯥꯗꯦ
ꯑꯗꯨꯗꯅ ꯍꯥꯏꯗ ꯑꯗꯨ ꯉꯥꯛꯇ ꯍꯥꯏꯕꯤꯗ ꯇꯧꯔꯤꯁꯦ
ꯎꯅꯦ
ꯑꯩꯈꯣꯏ ꯕ꯭ꯔꯗꯔꯁꯦ ꯑꯁ ꯀ ꯌꯥꯝꯊꯤ ꯆꯟꯅꯤꯡꯕ ꯃꯥꯜꯂꯦꯗ ꯑꯩꯈꯣꯏ ꯕ꯭ꯔꯗꯔꯁꯦ
ꯇꯨꯝꯅꯤꯡꯉꯛꯑꯕꯅꯤꯅꯦ ꯇꯨꯝꯅꯤꯡ ꯉꯥꯕꯅꯤ ꯇꯧꯔꯤꯁꯦ ꯋꯥꯁꯜ ꯎꯝ ꯎ ꯎꯝ ꯎꯝ ꯎꯝ
ꯋꯥꯗꯤ ꯋꯥꯔꯕꯅꯤ ꯍꯥꯏꯕꯗ ꯑꯩꯈꯣꯏꯁꯦ
ꯍꯣꯏ ꯃꯌꯥꯝ ꯇꯥꯟꯅꯔ ꯀꯩꯅꯣꯝ ꯇꯧ ꯌꯥꯕ ꯇꯧꯕꯁꯤꯗꯅ
ꯀꯩꯧꯥ ꯍꯥꯏꯅꯣꯕ꯭ꯔꯗ ꯕ꯭ꯔꯗꯅ ꯍꯥꯏꯕꯗꯣ ꯑꯩꯈꯣꯏ ꯇꯧꯔꯗꯣꯏꯅꯤ
ꯑꯗꯨ ꯇꯪ ꯃꯉꯏꯗ ꯂꯩꯇꯕꯅꯦ ꯑꯗꯨꯅꯤ ꯇꯥꯟꯅꯕ ꯍꯥꯏꯁꯦ ꯀꯔꯤ ꯇꯧ ꯌꯥꯏ ꯑꯗꯨ ꯇꯥꯟꯅꯔꯒ ꯍꯥꯏꯗꯤ ꯇꯧꯅꯉꯥꯏꯗ ꯂꯩꯇꯕꯩꯅꯦꯕ ꯇꯧꯗ꯭ꯔꯤꯁꯦ ꯍꯥꯏꯗꯤ ꯈꯣꯏ ꯃꯝ ꯇꯥꯟꯅꯔꯒ ꯀꯔꯤ ꯇꯧꯕ ꯌꯥꯏꯅꯣ ꯑꯥꯏꯗꯤꯌꯥꯗꯣ ꯀꯣꯛꯇꯣ ꯄꯨꯊꯣꯛꯅꯔꯒ ꯃꯥꯏ ꯁꯃꯥꯏꯅ ꯇꯧꯕ ꯁꯤꯁꯤ ꯇꯧꯕ ꯁꯤꯅ ꯀꯃꯥꯏꯅ ꯇꯧꯕ ꯂꯩꯗꯅ
ꯂꯩꯦ ꯌꯥꯏ ꯌꯥ
ꯑꯗꯣ ꯈꯟꯅꯔꯒ ꯇꯧ ꯌꯥꯏꯗꯅ ꯂꯦꯝꯃꯒ ꯁꯨꯝ ꯂꯩꯅꯔꯒꯗꯤ ꯌꯥꯔ ꯑꯣꯏꯇꯅ ꯋꯥꯈꯟꯗꯧ ꯑꯗꯨꯩ ꯋꯥꯅꯤꯗ
ꯀꯃꯥꯏ ꯀꯃꯥꯏꯅ ꯇꯧꯕꯅꯣꯗ ꯇꯥꯟꯅꯕ ꯑꯩꯈꯣꯏꯅ ꯊꯣꯛꯈ꯭ꯔꯁꯨ ꯑꯇꯣꯞꯄ ꯑꯈꯪ ꯑꯍꯩ ꯃꯌꯥꯝ ꯂꯩꯗ ꯇꯥꯟꯅꯔꯒ ꯀꯩꯗꯧꯕ ꯌꯥꯏꯗ ꯑꯔꯥꯟꯕ ꯂꯝꯕꯤ ꯅꯠꯇꯕ ꯑꯩꯈꯣꯏꯒꯤ
ꯏꯆꯜ ꯏꯅꯥꯎ ꯇꯥꯟꯅꯔꯒ ꯇꯧ ꯌꯥꯕ ꯀꯩꯀꯩ ꯇꯧꯁꯤꯟꯁꯤ ꯈꯣꯠꯆꯟꯁꯤ ꯈꯥꯏꯖꯤ ꯕ꯭ꯔꯗꯔ ꯅꯩꯕ ꯂꯦꯞꯄ ꯌꯥꯗꯦ ꯕ꯭ꯔꯗꯔ
ꯑꯅ ꯃꯅꯤ ꯌꯥ ꯃꯥꯏ ꯄꯔꯤꯦ ꯂꯣꯏ ꯅꯩ ꯌꯥꯗꯣꯏꯅꯤ ꯀꯔꯛꯑꯒ ꯎꯝ ꯋꯦꯗꯔ ꯇ ꯑꯣꯏꯁ ꯑ ꯀꯇꯥ ꯑꯗꯦ ꯑꯩ ꯒ꯭ꯌꯥꯟ ꯇꯥꯗꯦ ꯍꯧꯖꯤꯛꯁꯦ ꯀꯩꯗꯧꯔꯤꯅꯣ ꯒ꯭ꯌꯥꯟ ꯇꯥꯗꯦ
ꯃꯇꯝꯗ
ꯌꯥꯔꯦ ꯌꯥꯔꯦ ꯊꯝꯃꯒꯦ
ꯍꯣꯏ ꯕ꯭ꯔꯗꯔ ꯂꯕꯤꯌꯨ ꯕ꯭ꯔꯗꯔ
ꯑꯦ ꯎ